ꯍꯦ
ꯀꯩꯗꯧꯔꯝꯃꯤꯅꯣ
ꯃꯩ ꯂꯥꯛꯇꯃꯤꯅ ꯀꯩ ꯎꯄꯥꯏ ꯂꯩꯒꯦ ꯃꯥꯡꯒꯣꯟꯗ ꯐꯝꯃꯤ
ꯎꯝ ꯉꯁꯥꯏ ꯎꯇꯤ ꯆꯥꯏꯗꯣ ꯇꯨꯝꯅꯤꯗꯕ꯭ꯔꯣ
ꯇꯨꯝꯅꯤꯡꯉꯖꯨ ꯐꯃꯨꯡꯗ ꯆꯪꯕ ꯌꯥꯔꯣꯏꯌꯦ ꯀꯥꯡ ꯃꯌꯥꯝ ꯄꯥꯏꯕꯅꯤꯅꯀꯣ ꯀꯥꯂꯦꯟ ꯊꯥꯔꯤꯅ ꯑꯗꯨꯝ ꯑꯃꯝꯕꯗꯗꯤ ꯀꯥꯡ ꯄꯥꯏꯗꯅ ꯑꯗꯨ ꯀꯥꯡ ꯌꯥꯝ ꯆꯤꯛꯀꯜꯂꯦꯕ ꯑꯩꯗꯤ ꯑꯗꯨꯒꯤ ꯇꯟꯕꯒꯤ ꯃꯥꯡꯒꯣꯟꯗ ꯐꯝ ꯂꯩꯔꯦꯅꯦ ꯎꯄꯥꯏ ꯂꯩꯇꯝꯅꯤꯅ
ꯀꯥꯡ ꯌꯝ ꯑꯗꯨꯝ ꯑꯩꯁꯨ ꯅꯨꯡꯗꯥꯡꯒꯨꯝ ꯑꯗꯨꯀꯣ ꯑꯗꫭ ꯃꯣꯏꯒꯤ ꯍꯤꯗꯥꯛ ꯂꯩ ꯀꯣ ꯀꯥꯡ ꯑꯗꯨ ꯇꯩꯔ ꯂꯩꯔꯗꯤ ꯐꯗꯧꯅꯤ ꯌꯥꯝ ꯅꯨꯡꯉꯥꯏꯕꯅꯦ ꯑꯗꯨꯗꯣ ꯀꯝ ꯆꯤꯛꯇꯝ
ꯃꯅꯝꯗꯤ ꯌꯥꯝ ꯀꯜꯂꯤꯅꯦ ꯑꯩꯒꯤ ꯑꯃ ꯂꯩꯕꯅꯤ ꯂꯣꯏꯁꯤꯟꯗꯅ ꯀꯥꯏꯗꯝ ꯂꯩꯒꯝꯅꯣ ꯈꯪꯗ꯭ꯔꯦ ꯍꯟꯗꯛ ꯗꯦꯡꯒꯤ ꯅꯥꯟꯅꯕꯒꯤ ꯃꯇꯥꯡ ꯃꯌꯥꯝ ꯇꯧꯕꯗꯨꯗ ꯂꯩꯕꯅꯦꯕ ꯂꯨꯄꯥ ꯍꯨꯝꯗ꯭ꯔꯥꯔ ꯃꯔꯐꯨꯔ ꯄꯤꯕꯅꯦ ꯑꯗꯨꯗꫭ ꯇꯩꯕꯅꯦꯕ ꯃꯅꯝꯖꯨ ꯑꯩꯈꯣꯏꯒꯤ ꯈꯪꯗꯦ ꯈꯌꯥꯛꯅꯩꯌꯦꯕ
ꯑꯩꯈꯣꯏꯗꯤ ꯌꯥꯝ ꯀꯟꯕꯗꯤ ꯑꯣꯏꯗꯦ ꯀꯩꯁꯨ ꯌꯥꯝ ꯍꯥꯏꯗꯤ ꯅꯨꯡꯁꯤꯗꯕꯗꫭ ꯑꯣꯏꯗꯕ ꯏꯪꯅ ꯆꯠꯂꯒ ꯑꯗꯨꯝ ꯃꯅꯝ ꯃꯥꯏ ꯃꯥꯏ ꯇꯣꯉꯥꯟ ꯇꯣꯉꯥꯟꯅ ꯂꯩꯕꯅꯦ ꯅꯪꯅ ꯃꯅꯝ ꯑꯗꯨꯗꯤ ꯀꯔꯝꯕꯒꯤꯅꫭ
ꯎꯝ ꯑꯗꯨꯅ ꯑꯩꯗꯤ ꯕꯥꯠ ꯑꯃ ꯑꯗꯨꯝ ꯂꯩꯔ ꯊꯝꯃꯦꯕ ꯕꯥꯠꯇꯨꯁꯨ ꯉꯔꯥꯡ ꯏꯕꯨꯡꯉꯣꯅ ꯄꯨꯒꯤꯕꯅꯦ ꯃꯥꯖꯨ ꯀꯥꯡ ꯃꯥꯖꯨ ꯀꯥꯡꯅ ꯌꯥꯝ ꯄꯥꯝꯃꯦꯕ ꯑꯗꯨꯗꯒꯤ ꯃꯥꯅ ꯁꯤꯖꯤꯟꯅꯒꯦꯅ ꯄꯥꯏꯒꯤꯕꯅꯦ ꯑꯗꯥ ꯃꯥꯅ ꯉꯔꯥꯡꯗꯩ ꯁꯤꯖꯤꯟꯅꯔꯃꯤꯅ ꯆꯥꯔꯖ ꯇꯧꯅꯕ ꯃꯔꯤꯗꯨꯗꯤ ꯑꯩꯉꯣꯟꯗ ꯂꯩꯍꯧꯔꯦ ꯑꯗꯨꯅ ꯆꯥꯔꯖ ꯀꯩꯁꯨ ꯌꯥꯎꯔꯝꯃꯔꯣꯕ ꯑꯩꯒꯤꯗꯣ ꯆꯥꯔꯖꯔꯖꯦ ꯑꯝ ꯆꯥꯔꯖ ꯇꯧꯔꯒꯁꯨ ꯌꯥꯝ ꯀꯨꯏꯅ ꯆꯠꯄꯗꯣ ꯑꯣꯏꯗꯦꯕ ꯉꯥꯏꯍꯛ ꯂꯩꯔꯒꯗ ꯗꯥꯎꯟ ꯇꯧꯒꯤꯕꯀꯣ ꯇ ꯍꯟꯗꯒꯤꯕꯗꯣ ꯑꯁ ꯅꯨꯡꯁꯥꯥꯖꯦ ꯃꯤꯠ ꯄꯪ ꯉꯝꯗꯦ ꯃꯤ ꯍꯧꯖꯤꯛꯇ ꯈꯪꯌꯥꯛ ꯌꯥꯛ ꯁꯥꯔꯛꯏꯖꯦ ꯌꯦꯡꯉꯨꯅꯦ
ꯎꯝ꯫ ꯈꫭꯏꯗꯗꯤ ꯈꯪꯗꯦ ꯍꯥꯏꯕꯗꯤ ꯀꯥꯡ ꯀꯩ ꯃꯥꯏ ꯃꯥꯏ ꯃꯤ ꯑꯄꯥꯝ ꯑꯄꯥꯝꯕꯁꯨ ꯂꯩꯌꯦꯕꯀꯣ ꯌꯥꯝ ꯆꯤꯛꯀꯟꯕ ꯌꯥꯝ ꯆꯤꯀꯟꯗꯕ ꯑꯗꯨꯃꯥꯏꯅꯁꯨ ꯂꯩ ꯑꯗꯨꯒ ꯃꯥꯏ ꯃꯥꯥꯏꯒꯤ ꯍꯥꯏꯗꯤ ꯏꯒꯤ ꯃꯈꯜꯗꯁꯨ ꯂꯩꯕꯖꯥꯠꯅꯦꯕꯀꯣ ꯑꯗꯨꯝ ꯃꯈꯣꯏꯅ ꯇꯝꯕ ꯀꯥꯟꯁꯨ ꯌꯥꯎꯋꯦ ꯆꯦꯛꯁꯤꯅ ꯍꯦꯟꯅ ꯍꯥꯏꯗꯤ ꯆꯤꯛ ꯇꯥꯔꯒꯁꯨ ꯍꯥꯏꯗꯤ ꯅꯥꯗꯕ ꯈꯣꯠꯇꯕ ꯁꯤꯅ ꯆꯤꯛꯑꯒ ꯅꯥꯕ ꯈꯣꯠꯄ ꯑꯗꯨꯃꯥꯏꯅ ꯇꯧꯔ ꯂꯩꯌꯦꯕ ꯗꯨꯟ
ꯏꯁꯥꯁꯦ ꯀꯥꯡꯅ ꯆꯤꯛꯑꯦ ꯍꯥꯏꯕꯁꯦ ꯁꯨꯛꯈꯪ ꯈꯪꯗꯦ ꯃꯨꯜꯂꯀꯥꯟꯗ ꯃꯔꯦꯡ ꯃꯔꯦꯡ ꯆꯠꯂꯀꯥꯟꯗ ꯃꯔꯨ ꯀꯥꯟꯗꯅꯦ ꯍꯦꯛꯇ ꯃꯨꯜꯂꯒ ꯏ ꯕꯨꯕꯨ ꯊꫭꯛ ꯊꯣꯛꯂꯛꯄ ꯀꯥꯡ ꯆꯤꯛꯑꯦ ꯍꯥꯏꯕꯁꯦ ꯏꯁꯥꯁꯦ ꯁꯨꯛꯈꯥꯡ ꯈꯪꯗꯦꯕ ꯈꯪꯉꯥꯕ ꯑꯗꯨꯅ ꯈꯣꯡꯁꯦ ꯑꯌꯥꯝꯕꯅꯅꯦ ꯐꯩꯖꯨꯞ ꯁꯨꯞꯇꯕꯩꯅꯤ ꯈꯪꯗꯦ ꯑꯅꯤ ꯈꯪ ꯈꯣꯡꯒꯤ ꯁꯔꯨꯛꯁꯦ ꯈꯨꯅꯤꯡꯒꯤ ꯁꯔꯨꯛꯁꯦ ꯈꯨꯅꯨꯡꯗꯩ ꯈꯤꯇꯪ ꯀꯥꯈꯠꯄꯒꯤ ꯃꯄꯥ ꯑꯗꯥꯏꯗꯣ ꯀꯥꯡ ꯀꯥꯡꯒꯤ ꯗꯛ ꯉꯥꯛꯇ ꯉꯥꯏ ꯍꯥꯏꯕ ꯑꯇꯩꯗꯗꯤ ꯀꯌꯥ ꯆꯤꯛꯀꯟꯗꯦ ꯍꯥꯏꯕ ꯈꯣꯡꯁꯤꯗꯅꯦꯕ ꯃꯣꯏꯅ ꯑꯌꯥꯝꯕ ꯆꯤꯛꯏꯁꯦ ꯑꯗꯨꯒ ꯉꯛꯁꯝꯁꯤꯗ ꯆꯤꯛ ꯂꯩꯃꯤꯅꯤ ꯉꯔꯥꯡ ꯅꯍꯥꯟꯅꯦ ꯉꯛꯁꯝꯁꯤꯗ ꯗꯛ ꯑꯅꯤ ꯑꯍꯨꯝ ꯂꯩꯝꯃꯤꯕ ꯉꯁꯪ ꯉꯁꯪ ꯉꯥꯡꯉꯒ ꯁꯥꯎꯅꯤꯡꯉꯤꯕ ꯀꯥꯡꯅ ꯆꯤꯛꯑꯒ ꯗꯥꯛ ꯌꯥꯝ ꯂꯩꯕꯗꯣ ꯌꯥꯝ ꯊꯤ ꯍꯥꯏꯕ ꯀꯩ ꯀꯩ ꯇꯧꯕ ꯌꯥꯝ ꯃꯥꯜꯂꯦꯕ ꯎꯟꯁꯥꯗ
ꯑꯗꯨꯅꯤ ꯍꯥꯏꯖꯦ ꯅꯨꯄꯥꯗꯤ ꯈꯔ ꯐꯩ ꯅꯨꯄꯤꯗꯗꯤ ꯑꯃꯨꯛ ꯍꯥꯏꯗꯤ ꯑꯗꯨꯃꯥꯏꯅ ꯗꯥꯛ ꯗꯥꯛ ꯌꯥꯝ ꯇꯥꯕꯗꯣ ꯅꯨꯡꯉꯥꯏꯇꯕꯅꯦꯕ
ꯎꯝ꯫
ꯃꯩꯕꯨ ꯂꯥꯛ ꯍꯧꯖꯤꯛꯁꯨ ꯂꯥꯛꯇ꯭ꯔꯤꯕꯣ
ꯂꯥꯛꯇ꯭ꯔꯤ ꯂꯥꯛꯇ꯭ꯔꯤ ꯄꯨꯨꯡꯃꯝ ꯃꯝꯃꯒꯅꯤ ꯏꯃꯨꯡꯗ ꯂꯩꯔꯤꯁꯦ
ꯅꯣꯡ ꯇꯥꯕ꯭ꯔꯣ ꯅꯨꯡꯁꯥ ꯁꯥꯕ꯭ꯔꯣ ꯀꯃꯥꯏ ꯇꯧꯒꯦ ꯅꯣꯏꯗꯤ
ꯍꯧꯖꯤꯛꯇ ꯅꯣꯡꯒ ꯃꯪ ꯉꯝꯃꯤꯅꯦ ꯑꯗꯨꯒ ꯃꯥꯡꯒꯣꯟ ꯐꯝꯃꯛꯄꯗ ꯐꯝ ꯉꯝꯗ ꯗꯅ ꯆꯪꯉꯛꯏꯅꯦ ꯃꯤꯠ ꯄꯥꯡ ꯉꯝꯗꯗꯅ ꯅꯨꯡꯁꯥ ꯈꯪꯌꯥꯛ ꯌꯥꯛꯅ ꯃꯨ ꯁꯥꯗꯣꯔꯛꯏꯕ
ꯎꯝ ꯉꯁꯤ ꯊꯕꯛ ꯈꯔ ꯀꯨꯝ ꯃꯥꯜꯂꯤꯀꯣ
ꯀꯣꯝꯃꯤ ꯉꯁꯤ ꯊꯕꯛ ꯁꯨꯗꯦ ꯍꯥꯏꯕ ꯉꯁꯤ ꯊꯕꯛ ꯁꯨꯗꯦ ꯄꯣꯠꯁꯨ ꯂꯩꯇꯦ ꯍꯌꯦꯡꯒꯤ ꯄꯤꯅꯤꯡꯉꯥꯏ ꯂꯩꯇꯕꯅꯤꯅ ꯉꯥꯏꯍꯥꯛ ꯂꯩꯔꯒꯗꯤ ꯊꯕꯛꯅ ꯑꯃꯨꯛ ꯃꯩ ꯍꯧꯔꯛꯑꯅꯤ ꯍꯧꯖꯤꯛꯅ ꯃꯨꯛ ꯄꯨꯝꯀꯣꯝ ꯀꯣꯝ ꯂꯩꯔꯦ꯫
ꯑꯗꯨꯅꯦ ꯍꯥꯏꯁꯦ ꯈꯔ ꯈꯔ ꯇꯦꯛ ꯇꯦꯛ ꯇꯦꯛ ꯇꯧꯔꯗꯤ ꯐꯥꯗꯧꯕ ꯇꯧꯔꯤ ꯍꯥꯏꯇꯥꯔꯦ ꯂꯣꯏꯅ ꯍꯥꯏꯗꯤ ꯖꯒꯠ ꯀꯤ ꯊꯕꯛ ꯃꯌꯥꯝꯅ ꯈꯣꯝꯖꯜꯂ ꯇꯧꯔꯅꯤ ꯇꯧꯗ ꯀꯥꯟꯗꯅ ꯄꯨꯡꯍꯥꯡ ꯍꯥꯡꯉꯅꯤ
ꯑꯗꯨꯅꯤ ꯍꯖꯤꯛ ꯄꯨꯍꯥꯡ ꯍꯥꯡꯉ ꯂꯩꯔꯦ ꯌꯦꯡꯉꯨꯅꯦ ꯉꯥꯍꯥꯛ ꯂꯩꯔꯒꯗꯤꯡ ꯊꯕꯛꯅ ꯃꯩ ꯍꯧꯔꯅꯤ ꯏꯔꯨꯖꯕꯩ ꯃꯇꯝ ꯂꯩꯔꯔꯣꯏ ꯁꯥꯟꯅꯕꯩ ꯃꯇꯝ ꯂꯩꯔꯔꯣꯏ ꯑꯗꯨꯅ ꯂꯣꯏꯅꯃꯛ ꯑꯃꯒ ꯑꯃ ꯏꯌꯦꯠ ꯌꯦꯠꯁꯟꯅꯔꯒ ꯑꯗꯨꯝ ꯇꯨꯝꯕ ꯐꯪꯉꯦ ꯊꯦꯡꯕ ꯏꯁꯥꯖꯤ ꯉꯣꯅꯦ ꯉꯔꯥꯡ ꯐꯪꯉꯦ ꯇꯥꯏꯞꯅ ꯇꯨꯝꯃꯤꯗꯣ ꯌꯦꯉꯨꯅꯦ ꯑꯗꯨꯒ ꯈꯣꯏꯗꯤ ꯄꯨꯡ ꯃꯉꯥ ꯄꯨꯡ ꯇꯔꯨꯛ ꯈꯣꯏꯟ ꯇꯨꯝꯕꯩ ꯆꯥꯡꯖꯤꯕꯣꯕ ꯑꯗ ꯀꯅꯥ ꯏꯁꯥꯅ ꯐꯗꯣꯏꯅꯣ
ꯍꯣꯏ ꯑꯗꯨꯅꯦ ꯍꯥꯏꯁꯦ ꯍꯥꯏ ꯊꯕꯛꯇꯨ ꯉꯜꯂꯤꯀꯥꯟꯗ ꯑꯗꯨ ꯅꯣꯏ ꯗꯥꯗꯤ ꯍꯨꯖꯤꯛ ꯊꯕꯛ ꯀꯩꯀꯩ ꯇꯧꯒꯤꯕꯩꯔꯣ ꯃꯥꯅ ꯇꯨꯃꯤꯟ ꯂꯩꯁꯦ ꯃꯥꯖꯨ ꯄꯣꯊꯥꯔꯤꯔꯣ ꯅꯠꯇ꯭ꯔꯒꯅ ꯃꯣꯏ ꯊꯕꯛ ꯁꯨꯕ ꯃꯤ ꯂꯣꯏꯖꯤꯟꯕ ꯉꯥꯏꯔꯣ ꯌꯦꯡꯉꯣꯟꯅꯦ ꯍꯧꯖꯤꯛ ꯄꯨꯡ ꯑꯃ ꯇꯥꯖꯤꯜꯂꯛꯑꯦ ꯀꯔꯝ ꯀꯥꯟꯗꯩ ꯍꯧꯔꯒ ꯀꯔꯝ ꯀꯥꯟꯗꯩ ꯁꯨꯗꯣꯏꯅꯣꯕ
ꯄꯟꯗꯦ ꯄꯜꯂꯥꯕ꯭ꯔꯥ ꯈꯡꯗꯦ ꯃꯥꯖꯨ ꯍꯧꯗꯕꯗꯤ ꯌꯥꯗꯦ ꯃꯥ ꯍꯧꯅꯤ ꯍꯥꯏꯔꯝꯕꯅꯦꯕ ꯑꯗꯨꯒ ꯖꯤꯛꯕꯥꯎ ꯍꯧꯒꯠꯂꯛꯇꯦ ꯇꯕꯛ ꯁꯨꯕꯝ ꯃꯌꯥꯗ ꯑꯗꯨꯝ ꯂꯩꯔꯤ ꯃꯥꯖꯨ ꯊꯕꯛ ꯁꯨꯕ ꯃꯤ ꯂꯩꯔꯤꯕ ꯍꯧꯖꯤꯛ ꯆꯠꯇ꯭ꯔꯤꯕ ꯑꯝꯔꯀꯟ ꯂꯩꯔꯤꯕ ꯃꯊꯥꯖꯨ ꯁꯥꯕ ꯇꯧꯔꯤꯖꯦ ꯃꯣꯏ ꯄꯨꯡ ꯑꯃ ꯈꯔ ꯍꯦꯟꯕ ꯑꯗꯏꯗꯅꯤꯅꯦ ꯍꯟꯕꯅꯦ ꯉꯁꯤꯗꯤ ꯀꯌꯥꯕꯨ ꯂꯩꯗꯣꯏꯅꯣ ꯈꯪꯗꯦ ꯄꯨꯡ ꯑꯃ ꯑꯃ ꯈꯤꯇꯪ ꯍꯦꯜꯂꯛꯄ ꯑꯗꯥꯏꯗ ꯂꯣꯏꯁꯟꯕꯅꯦꯕ
ꯎꯝ ꯑꯃꯕꯨꯗꯤ ꯇꯥꯗꯣꯔꯦ ꯑꯗꯨꯝ ꯍꯟꯒꯤꯕꯖꯨ ꯌꯥꯏ ꯍꯟꯒ꯭ꯔꯒ ꯇꯣꯛꯑ-ꯇꯞꯅ ꯇꯧꯒꯦ ꯈꯟꯕꯩ ꯑꯣꯏꯔꯝꯕꯁꯨ ꯌꯥꯏꯗ
ꯎꯝ
ꯑꯣ ꯅꯪꯒꯤ ꯀꯩꯅꯣ ꯀꯨꯝꯕꯗ ꯎꯝ ꯍꯥꯏꯕꯗꯤ ꯑꯇꯩ ꯀꯥꯏꯊꯣꯛꯇ꯭ꯔꯖꯨ ꯄꯨꯡꯈꯥꯏꯃꯨꯛ ꯀꯩ ꯑꯃꯨꯛ ꯀꯥꯏꯊꯣꯛ ꯑꯨꯔ ꯆꯣꯡꯕ ꯐꯟꯕ ꯇꯧꯕꯗꯣ ꯑꯗꯨꯗꯤ ꯇꯧꯔꯗꯤ ꯐꯗꯣꯏꯅꯦ ꯍꯥꯏꯕꯗꯤ ꯑꯝ ꯐꯝꯖꯤꯜ ꯂꯩꯕꯗꯣ ꯋꯥꯛꯀꯤꯡ ꯑꯃ ꯀꯩꯃ ꯆꯠꯄ ꯅꯠꯇꯦꯗꯣ ꯍꯥꯟꯅꯗꯤ ꯑꯌꯨꯛ ꯉꯟꯇꯥꯗ ꯑꯗꯨꯝ ꯐꯣꯟ ꯀꯩ ꯇꯧꯅꯔꯒ ꯑꯌꯨꯛ ꯉꯟꯇꯥꯗ ꯋꯥꯛꯀꯤꯡ ꯆꯠꯂꯝꯕꯗꯣ ꯑꯗꯨꯝ ꯅꯁꯥꯗꯣ ꯌꯥꯡꯉ ꯅꯨꯡꯉꯥꯏꯔꯝꯕꯅꯤꯗ ꯈꯔ ꯆꯣꯡꯉꯁꯨ ꯑꯗꯨꯝ ꯏꯁꯥꯗ ꯀꯩꯅꯣꯝꯃ ꯍꯨꯃꯥꯡ ꯈꯔ ꯇꯥꯊꯣꯛꯈ꯭ꯔꯦ ꯍꯥꯏꯇꯥꯔꯒꯗꯤ ꯍꯦ ꯆꯥꯕ ꯊꯛꯄꯗ ꯑꯣꯏꯇꯥꯔꯁꯨ ꯌꯥꯝ ꯈꯣꯏꯖꯤꯡꯅꯅꯦ ꯑꯦ ꯑꯩ ꯇꯥꯊꯣꯛꯈꯤꯕꯅꯤ ꯎꯝ ꯌꯥꯅꯤꯗ ꯍꯥꯏ ꯆꯥꯖꯤꯟꯕꯗ ꯉꯝꯕꯅꯦꯕ ꯑꯗꯨ ꯅꯠꯇꯕꯤ ꯁꯨꯝ ꯇꯨꯝꯃꯒ ꯂꯩꯔꯒ ꯍꯣꯔꯦꯟ ꯅꯨꯡꯗꯥꯡ ꯁꯨ ꯆꯥꯗꯣꯏꯁꯤꯕꯨ ꯑꯗꯨꯁꯨ ꯆꯥꯗꯣꯏꯁꯤꯕꯨ ꯍꯥꯏ ꯈꯟꯕ ꯀꯥꯟꯗ ꯅꯨꯡꯉꯥꯏꯇꯕꯗꯣ ꯑꯗꯨꯃꯥꯏꯟ ꯑꯣꯏꯕꯅꯦꯕ
ꯑꯣꯏꯔꯤꯅꯦ ꯑꯗꯨꯅꯦ ꯆꯥꯥꯁꯟꯒꯤꯕ ꯃꯌꯥꯝꯖꯤꯕꯨ ꯀꯔꯝꯃꯥꯏꯟ ꯇꯧꯗꯣꯏꯅꯣ ꯇꯣꯏꯁꯤꯕꯣꯅ ꯑꯗꯨꯝ ꯅꯣꯡꯃ ꯅꯣꯡꯃꯩ ꯁꯨꯝ ꯃꯔꯥꯛ ꯄꯥꯛꯊꯣꯔꯛꯑꯕ ꯀꯝ ꯇꯧꯔꯦꯃꯤ ꯏꯁꯥꯖꯦ ꯇꯜꯂꯦ ꯑꯗꯨꯅ ꯑꯩ ꯅꯣꯏꯕꯖꯦ ꯌꯥꯝ ꯄꯥꯝꯗꯦ ꯍꯥꯕ ꯑ ꯅꯩꯏꯅꯥ ꯇꯤꯟꯅꯥꯒꯤꯗꯤ ꯂꯥꯏꯔꯗꯅ ꯏꯁꯥ ꯏꯇꯣꯝꯗ ꯑꯝ ꯍꯩꯅꯗꯦꯕ ꯅꯣꯏꯕꯖꯦ ꯌꯦꯡꯕꯗ ꯑꯗꯒꯤ ꯐꯤꯔꯣꯜ ꯁꯦꯠꯂꯦ ꯐꯖꯗꯦ ꯑꯃ ꯇꯧꯔꯦ ꯌꯦꯡꯕꯗ ꯍꯩꯅꯗꯦ ꯄꯣꯝꯗꯥ ꯍꯩꯗꯥꯅꯔꯗꯅ ꯀꯩꯗ ꯄꯥꯃꯤꯅꯣ ꯈꯪꯗꯦ ꯅꯣꯏꯕꯒ ꯄꯥꯝꯃꯤ ꯃꯌꯥꯝꯁꯤꯅ ꯃꯔꯣꯝꯃ
ꯃꯤ ꯀꯪ ꯀꯪꯇ꯭ꯔꯤꯛ ꯀꯪꯕ ꯃꯤꯅꯗꯤ ꯑꯃꯨꯛ ꯑꯅꯣꯏꯕ ꯍꯥꯏꯗꯤ ꯈꯤꯇꯪ ꯅꯣꯏꯕ ꯄꯥꯝꯅꯩ ꯑꯗꯨꯅ ꯊꯋꯣꯏꯒꯤ ꯍꯤꯗꯥꯛ ꯊꯛꯇꯅ ꯑꯗꯩ ꯀꯩꯅꯣ ꯍꯤꯗꯥꯛ ꯆꯥꯗꯅ ꯇꯧꯅꯔꯤꯕꯅꯦꯕ ꯑꯗꯨ ꯅꯣꯏ ꯅꯣꯏꯗꯥ ꯌꯥꯏꯃꯒꯤ ꯑꯥ ꯅꯣꯏꯒꯤ ꯃꯆꯥꯅꯨꯄꯥ ꯑꯃ ꯍꯥꯟꯅ ꯁꯥꯟꯅꯕ ꯈꯣꯠꯄ ꯇꯧꯔꯝꯕꯗꯣ ꯍꯧꯖꯤꯛ ꯀꯩꯝ ꯆꯠꯇ꯭ꯔꯕꯣ ꯉꯥꯔꯥꯡ ꯅꯍꯥꯟ ꯎꯕ ꯀꯥꯟꯗ ꯌꯥꯝ ꯅꯣꯏ ꯂꯩꯔꯝꯃꯦꯅꯦ ꯃꯥꯗꯣ
ꯆꯠꯇ꯭ꯔꯕꯅꯦ ꯑꯗꯨ ꯆꯠꯇ꯭ꯔꯕ ꯍꯥꯏꯗꯤ ꯃꯥꯒꯤ ꯊꯕꯛꯇꯨꯕꯨꯗꯤ ꯆꯠꯆꯕ ꯑꯗꯣ ꯃꯥ ꯁꯥꯟꯅꯕ ꯈꯣꯠꯄꯗꯗꯤ ꯅꯣꯡ ꯐꯥꯗꯣꯛ ꯆꯠꯄꯗꯩ ꯍꯦꯟ ꯆꯠꯇꯕꯅꯦꯕ ꯑꯗ ꯍꯥꯟꯅꯗꯤ ꯃꯌꯥꯡ ꯀꯪꯉꯒ ꯌꯥꯝ ꯐꯤꯒ꯭ꯔ ꯌꯥꯝ ꯇꯥꯔꯝꯃꯕꯅꯦ ꯃꯥꯗꯤ ꯃꯁꯝ ꯃ ꯃꯥꯁ ꯃꯁꯥꯠ ꯑꯗꯣ ꯃꯁꯝ ꯃꯌꯥꯝꯅ ꯇꯥꯁꯜꯂꯒ ꯌꯦꯡꯕ ꯌꯥꯝ ꯅꯨꯡꯉꯥꯏꯔꯝꯃꯅꯤꯕ ꯑꯗꯨꯒ ꯍꯧꯖꯤꯛꯅ ꯑꯃꯨꯛ ꯁꯥꯟꯅꯕ ꯆꯠꯇ꯭ꯔꯝꯅꯤꯅ ꯐꯣꯗ꯭ꯔꯣ ꯐꯣꯗ꯭ꯔꯣ ꯐꯣꯗꯣ ꯂꯥꯛꯑꯦ ꯄꯨꯛꯇ ꯑꯌꯥꯝꯕꯅ ꯅꯣꯏꯊꯣꯔꯑꯦ ꯃꯕꯨꯛꯀ ꯑꯝꯇ ꯌꯥꯎꯗ꯭ꯔꯕꯅꯦꯕ
ꯎꯝ ꯆꯥꯕꯖꯨ ꯐꯔꯝꯒꯅꯤꯗ ꯑꯗꯨꯒꯤꯟ ꯂꯦꯞꯄ ꯑꯣꯏꯇꯥꯔꯒ ꯆꯥꯕ ꯊꯛꯄ ꯑꯗꯨꯝ ꯁꯦꯝꯃꯒꯀꯣ ꯃꯥꯒꯤ ꯍꯥꯏꯗꯤ ꯍꯥꯟꯅ ꯂꯩꯒꯤꯕ ꯐꯤꯕꯝꯗꯣ ꯑꯗꯨꯝ ꯃ‌ꯣꯏ ꯑꯗꯩ ꯇꯥꯍꯟꯕ ꯑꯗꯒꯤ ꯇꯥꯍꯟꯗꯕꯅ ꯑꯗꯥꯏꯟ ꯇꯧ ꯁꯦꯝꯕ ꯌꯥꯕꯅꯦ ꯃꯣꯏꯗꯤ ꯑꯃꯨꯛ ꯁꯥꯟꯅꯕ ꯆꯠꯇ꯭ꯔꯦꯅ ꯑꯃꯨꯛ ꯄꯨꯡꯆꯥ ꯆꯥꯁꯤꯜꯂꯝꯒꯅꯤ ꯑꯗꯣ ꯆꯥꯕ ꯌꯥꯕ ꯆꯥꯏ ꯁꯥꯟꯅꯩ ꯃꯇꯝꯗꯅ ꯀꯛꯑꯒ ꯁꯥꯟꯅꯗꯕ ꯃꯇꯨꯡꯗꯗꯤ ꯍꯥꯏꯗꯤ ꯆꯥꯕ ꯊꯛꯄꯖꯨ ꯈꯔ ꯄꯥꯝꯖꯕꯅꯤꯅꯀꯣ ꯑꯗꯨꯃꯥꯏꯅ ꯆꯥꯔꯝꯒꯅꯤꯗ ꯑꯗꯨꯒꯤꯅꯤ ꯅꯣꯏ ꯁꯨꯛꯂꯛꯏꯗꯣ
ꯆꯥꯔꯤꯅꯤ ꯆꯥꯔꯤꯅꯤ ꯃꯣꯏꯗꯤ ꯁꯥ ꯉꯥꯖꯤꯗꯤ ꯃꯣꯏꯗꯤ ꯅꯨꯡꯇꯤꯒꯤꯕꯨ ꯆꯥꯔꯝꯒꯅꯤ ꯅꯪ ꯃꯣꯏꯒꯤ ꯑꯗꯨꯝ ꯍꯥꯟꯅꯗꯩ ꯍꯧꯅ ꯆꯥꯕꯅꯤꯅꯀꯣ ꯈꯖꯤꯛ ꯈꯥꯔꯥꯛꯀ ꯅꯠꯇꯦ ꯃꯣꯏꯗꯤ ꯊꯣꯡꯗꯨꯏꯖꯦ ꯃꯣꯏ ꯑꯅꯤ ꯑꯍꯨꯝ ꯆꯥꯕꯗ ꯀꯤꯂꯣ ꯑꯅꯤꯒ ꯊꯣꯡꯉꯥ ꯆꯥꯗꯨꯏꯅꯦ ꯑꯗꯣ ꯑꯗꯨꯟ ꯄꯦꯟ ꯄꯦꯟ ꯆꯥꯕꯗꯨꯒꯤꯅꯦ ꯄꯦꯟ ꯄꯦꯟ ꯅꯣꯏꯔꯤꯗꯣ
ꯃꯧꯗꯨꯗꯤ ꯊꯕꯛ ꯆꯠꯂꯤ ꯑꯗꯨꯝ ꯆꯠꯂꯤꯕ꯭ꯔꯥ ꯅꯠꯇ꯭ꯔꯒꯅ ꯀꯃꯥꯏꯟ ꯇꯧꯔꯦ ꯃꯥꯗꯤ ꯅꯣꯏꯕ꯭ꯔꯥ ꯅꯣꯏꯗꯕ꯭ꯔꯥ ꯀꯩ ꯀꯩꯅꯣ ꯆꯣꯡꯕ ꯈꯣꯠꯄ ꯇꯧꯕ ꯆꯠꯀꯅꯤꯒ ꯍꯥꯏꯗꯨ ꯀꯩꯝ ꯆꯠꯇ꯭ꯔꯕꯣ
ꯀꯗꯥꯥꯏꯗꯒꯤ ꯑꯣꯏ ꯄꯣꯟꯇꯦꯗ ꯅꯨꯃꯤꯠ ꯅꯤꯅꯤ ꯆꯣꯡꯉꯝꯃꯣ ꯍꯨꯝꯅꯤ ꯆꯣꯡꯉꯝꯃꯣ ꯇꯣꯛꯄ ꯃꯤ ꯉꯥꯛꯇꯅꯤ ꯁꯨꯛꯑꯣꯏ ꯑꯣꯏ ꯄꯣꯟꯇꯦꯗ ꯊꯕꯛꯄꯨꯗꯤ ꯆꯠꯅꯤ ꯉꯁꯤ ꯅꯣꯡꯃ ꯄꯥꯟꯕꯅꯦꯅ ꯆꯠꯇꯦ ꯍꯖꯤꯛ ꯑꯥ ꯐꯤ ꯌꯥꯝ ꯀꯟ ꯁꯨꯔꯤ ꯃꯥ ꯍꯨꯖꯤꯛ
ꯎꯝ ꯊꯕꯛ ꯏꯪꯈꯥꯡꯗꯤ ꯑꯗꯨꯝ ꯇꯧꯕ ꯑꯗꯨꯝ ꯇꯧꯕꯗꯤ ꯃꯥꯜꯂꯦꯀꯣ ꯃꯥꯗꯣ
ꯑꯥ ꯊꯕꯛꯄꯨꯗꯤ ꯇꯧꯋꯦ ꯃꯥ ꯑ ꯑꯗꯒꯤ ꯄꯩꯁꯥ ꯇꯥꯟꯕ ꯈꯣꯠꯄꯒ ꯃꯉꯣꯟꯗ ꯏꯀꯥꯏꯕ ꯂꯩꯇꯦ ꯑꯗꯨꯒ ꯃꯤ ꯉꯝꯃꯤ ꯃꯥꯒꯤꯗꯤ ꯑꯩ ꯑꯗꯨꯒꯤꯕꯨꯗꯤ
ꯑꯗꯨ ꯅꯣꯏ ꯑꯗꯨꯏ ꯑꯗꯨꯏ ꯃꯧꯗꯨꯅ ꯃ ꯃꯣꯏ ꯃꯆꯥꯅꯨꯄꯥ ꯌꯥꯏꯃꯒꯤ ꯑꯣꯏꯗꯨꯏꯔꯣ
ꯎꯝ ꯌꯥꯏꯃꯒꯤꯅꯦ ꯑꯗꯨꯅ ꯑꯍꯟꯗꯤ ꯊꯤꯗ꯭ꯔꯤꯌꯦ ꯑꯍꯟꯗꯤ ꯃꯊꯪ ꯆꯍꯤꯗ ꯊꯤꯗꯧ ꯃꯥꯜꯂꯦ
ꯑꯍꯟꯖꯤꯗꯤ ꯅꯨꯄꯤ ꯍꯥꯏꯅ ꯁꯤꯡꯅꯕ ꯇꯧꯔꯤꯔꯥ ꯃꯥꯡꯒꯣꯟꯒꯨꯕ ꯀꯥꯔꯤꯔ ꯅꯠꯇ꯭ꯔ ꯆꯦꯡꯒꯨꯝ ꯆꯦꯜꯂꯕꯕ ꯅꯪꯅ ꯃꯊꯪ ꯆꯍꯤ ꯂꯨꯍꯣꯡꯅꯦ ꯍꯥꯏꯖꯦ
ꯆꯦꯟꯗ꯭ꯔꯤꯌꯦ ꯃꯥ ꯃꯥꯡꯒꯣꯟ ꯀꯥꯗꯨꯏꯅꯦꯕ ꯃꯊꯪ ꯆꯍꯤꯗ ꯃꯃꯥꯅ ꯑꯗꯨꯃꯥꯏꯅ ꯍꯣꯡꯅꯦ ꯍꯥꯏꯕꯅꯦꯕ ꯑꯗꯨꯒꯤ ꯃꯣꯏ ꯃꯌꯨꯝ ꯂꯣꯏꯁꯟꯅꯕꯖꯤ ꯌꯥꯝ ꯀꯟ ꯇꯧꯔꯤꯕꯅꯦꯕ ꯃꯣꯏ ꯃꯊꯛ ꯑꯃ ꯁꯥꯠ ꯍꯩꯈ꯭ꯔꯕꯅꯦꯕ ꯑꯗꯨꯗꯨ ꯁꯥꯠ ꯍꯩꯒꯤꯕ ꯃꯐꯝꯗꯣ ꯂꯣꯏꯁꯟꯅꯕ ꯇꯧꯔꯤꯕꯅꯦꯕ
ꯑꯗꯩ ꯀꯩꯅꯣꯗꯤ ꯃꯣꯏ ꯃꯆꯥꯅꯨꯄꯥꯖꯦ ꯅꯨꯄꯥ ꯉꯥꯛꯇ ꯑꯍꯨꯝꯂꯣ ꯅꯨꯄꯤ ꯌꯥꯎꯗꯕ꯭ꯔꯣ
ꯌꯥꯎꯗꯦ ꯅꯨꯄꯥ ꯉꯥꯛꯇ ꯑꯍꯨꯝꯅꯤ ꯅꯨꯄꯤ ꯑꯝꯇ ꯌꯥꯎꯗꯦ
ꯑꯣ ꯑꯗꯨ ꯅꯣꯏ ꯌꯥꯏꯃꯗꯨꯗꯤ ꯃꯁꯥꯗꯨ ꯅꯍꯥꯟꯃꯨꯛꯇꯤ ꯌꯥꯝ ꯆꯥꯎꯍꯧꯕꯅꯦ ꯃꯥꯗꯤ ꯀꯃꯥꯏꯟ ꯇꯧꯔꯤ ꯑꯗꯨꯝ ꯆꯥꯎꯔꯤꯕ꯭ꯔꯥ ꯍꯟꯗꯒ꯭ꯔꯕ ꯀꯃꯥꯏꯟ ꯇꯧꯔꯤ
ꯃꯥꯖꯨ ꯖꯤꯝ ꯁꯥꯟꯅ ꯆꯠꯂꯦꯕꯀꯣ ꯑꯗꯨꯗꯨꯒꯤ ꯍꯧꯖꯤꯛꯇꯤ ꯃꯁꯥꯗꯣ ꯃꯌꯦꯡ ꯌꯥꯝ ꯇꯥꯔꯕꯅꯦ ꯑꯗꯨꯒ ꯎꯝ ꯌꯦꯡꯕꯗꯁꯨ ꯌꯥꯝ ꯅꯨꯡꯉꯥꯏꯕꯗꯣ ꯐꯖꯊꯣꯛꯄꯗꯣ ꯑꯣꯏꯌ‌ꯦꯕꯥ ꯃꯥꯅꯕꯨ ꯏꯐꯥ ꯐꯖꯔꯕꯅꯦ ꯍꯧꯖꯤꯛ ꯃꯌꯥꯝꯗꯩ ꯌꯦꯡꯕ ꯐꯤꯚꯝ ꯃꯨꯔꯇꯤ ꯀꯔꯤ ꯀꯔꯥꯒꯗꯣ ꯑꯗꯨꯝ ꯇꯧꯊꯣꯛꯄꯖꯨ ꯄꯛꯆꯩꯕ ꯃꯥꯗꯤ ꯐꯤꯔꯣꯜ ꯑꯃ ꯁꯦꯠꯂꯒꯁꯨꯀꯣ ꯑꯔꯨ ꯑꯅꯥꯟꯕꯗ ꯃꯥꯟꯕꯗꯣ ꯃꯥꯜꯂꯦꯕ ꯃꯥꯅ ꯅꯥꯟꯖꯗ꯭ꯔꯒꯁꯨ ꯑꯩ ꯃꯁꯛ ꯃꯑꯣꯡꯗꯨꯅꯅꯦꯕ
ꯃꯣꯏ ꯑꯇꯣꯝꯕꯗꯨꯗꯤ ꯍꯥꯏꯗꯤ ꯃꯁꯥ ꯆꯥꯎꯕ꯭ꯔꯣ ꯅꯣꯏꯕ꯭ꯔꯣ ꯃꯥꯗꯤ ꯀꯃꯥꯏꯅ ꯇꯧꯒꯦ
ꯑꯇꯣꯝꯕꯗꯣ ꯑꯉꯥꯡ ꯑꯣꯏꯔꯤꯉꯩꯗꯗꯤ ꯀꯥꯏꯗꯩꯅꯣꯍꯦ ꯚꯤꯝꯅꯦ ꯃꯥꯅ ꯑꯣꯏꯔꯝꯃꯤꯖꯦ ꯈꯨꯆꯥꯎꯃ ꯆꯥꯎꯔꯝꯃꯦ ꯑꯗꯒꯤ ꯈꯔ ꯂꯩꯔꯒ ꯑꯃꯨꯛ ꯐꯒ꯭ꯔꯦ ꯅꯣꯏꯕ ꯑꯗ ꯍꯧꯖꯤꯛ ꯑꯃꯨꯛ ꯈꯇꯪ ꯅꯣꯏꯊꯣꯔꯛꯑꯦ ꯇꯪ ꯅꯣꯏꯊꯣꯛꯄꯗ ꯑꯗꯨꯗꯨꯕꯨ ꯌꯦꯡꯕ ꯌꯥꯗꯕꯕꯨꯗꯤ ꯅꯠꯇꯕ ꯌꯥꯝ ꯀꯟꯅ ꯍꯦꯛꯇ ꯅꯣꯏꯕ ꯈꯣꯠꯄꯗꯤ ꯑꯣꯏꯗꯦꯕ ꯑꯗꯨꯝ ꯐꯤꯕꯝ ꯆꯥꯅ ꯅꯣꯏꯕꯗꯣ ꯑꯣꯏꯌꯦꯕ ꯑꯗꯨꯝ ꯁꯥꯟꯅꯔꯒ ꯑꯗꯨꯝ ꯃꯥꯗꯣ ꯃꯇꯦꯛ ꯑꯃ ꯁꯥꯟꯅꯔꯝꯕꯅꯦ ꯁꯥꯟꯅꯕ ꯂꯦꯞꯄꯒꯤ ꯑꯣꯏꯔꯝꯒꯅꯤ
ꯍꯣꯏ ꯑꯗꯨꯃꯥꯏ ꯇꯧꯋꯦ ꯍꯥꯏ ꯁꯥꯟꯅꯕꯁꯤꯀꯣ ꯑꯗꯨꯝ ꯁꯥꯟꯅꯩ ꯃꯅꯨꯡꯗꯗꯤ ꯑꯗꯨꯝ ꯆꯥꯡ ꯑꯃꯗ ꯍꯦꯛ ꯐꯖꯕ ꯍꯦꯛ ꯂꯦꯞꯈꯤꯕꯗ ꯑꯗꯨ ꯀꯩꯅꯣꯅꯅꯦ ꯏꯔꯥ ꯍꯥꯏꯗꯤ ꯃꯣꯏ ꯆꯤꯟꯖꯥꯛ ꯀꯩꯀꯩ ꯐꯖꯅ ꯆꯥꯕꯤꯔꯒ ꯑꯗꯨꯝ ꯃꯦꯟꯇꯦꯟ ꯇꯧꯔ ꯊꯝꯕꯤꯔꯗꯤ ꯐꯗꯧꯕ ꯃꯣꯏꯅ ꯑꯃꯨꯛ ꯐꯅꯕ ꯂꯦꯞ ꯂꯦꯞꯈ꯭ꯔꯦꯅ ꯄꯪꯆꯥ ꯆꯥꯖꯤꯟꯕꯒꯤꯅꯦꯕ ꯁꯥꯟꯅꯩ ꯃꯅꯨꯡ ꯄꯀꯛ ꯀꯛꯄ ꯑꯗꯨꯅꯤ ꯑꯈꯣꯏ ꯈꯣꯏ ꯏꯕꯨꯡꯉꯣꯁꯨ ꯇꯧꯋꯤꯕ ꯃꯥꯏ ꯁꯥꯟꯅꯕ ꯆꯠꯄꯗꯣ ꯆꯠꯂꯤ ꯃꯅꯨꯗꯤ ꯀꯛ ꯂꯦꯞꯄꯒ ꯀꯩꯝ ꯆꯥꯔꯣꯏꯕ ꯑꯗꯨꯀꯥꯟꯗꯤ ꯐꯖꯔꯝꯃꯅꯦꯕ ꯁꯥꯟꯅꯕ ꯇꯣꯛꯈ꯭ꯔꯦ ꯍꯥꯏ ꯇꯥꯔꯗꯤ ꯆꯥꯖꯤꯟꯕ ꯌꯥꯕ ꯂꯣꯏ ꯆꯖꯤꯜꯂꯛꯇꯣꯏꯅꯦꯕ ꯑꯗꯨꯅ ꯍꯦꯛꯇ ꯅꯣꯏ ꯊꯣꯛꯔꯛꯄꯗꯣ ꯍꯥꯟꯅ ꯆꯥꯎꯗ꯭ꯔꯦ ꯂꯦꯞꯄꯨꯔꯕ ꯕꯅꯤꯅ ꯍꯥꯏ ꯈꯜꯂꯒꯀꯣ ꯑꯗꯨꯃꯥꯏꯅ ꯇꯧꯕꯩ ꯑꯣꯏꯕꯖꯥꯠꯅꯤ
ꯍꯣ ꯐꯔꯦ ꯐꯔꯦ ꯑꯗꯨꯗꯤ
ꯎꯝ ꯎꯝ ꯈꯥ ꯊꯝ ꯊꯝ